ꯇꯥꯏꯌꯦ ꯇꯥꯏꯌꯦ ꯍꯧꯒꯠ ꯂꯕꯣ
ꯇꯨꯝꯅꯤ ꯇ ꯃꯔꯗꯨ ꯑꯣ ꯁꯤꯁ ꯁꯤꯦꯛꯁꯇꯅꯥ ꯍꯩꯒꯠ ꯈꯔꯦꯗ
ꯑꯣ
ꯑꯗꯣ ꯐꯣꯟ ꯌꯦꯡꯉꯒ ꯂꯩꯥꯕ ꯑꯗꯨꯒꯤꯅꯦ
ꯎꯝ ꯑꯩꯅ ꯑꯩꯅ ꯉꯟ ꯑꯦ ꯅꯨꯡꯗꯥꯡꯗ ꯑꯩꯅ ꯏꯂꯥꯚꯦꯟ ꯏꯂꯚꯦꯟꯁꯨ ꯌꯧꯗ꯭ꯔꯤꯗ ꯑꯗꯨꯗ ꯇꯨꯝꯕ ꯑꯃꯨꯛꯀ ꯄꯨꯡ ꯃꯉꯥꯗ ꯍꯧꯒꯠ ꯄ
ꯎꯝ ꯎꯝ ꯑꯩꯁꯨ ꯑꯃꯁꯨꯡ ꯅꯨꯃꯤꯠꯇ ꯗꯨ ꯕꯣꯜ ꯌꯦꯡꯉꯤꯉꯩꯗ ꯌꯦꯡꯕ ꯂꯣꯏꯗ꯭ꯔꯦ ꯇꯨꯝꯅꯤꯡ ꯃꯟꯗꯅ
ꯑꯥꯔꯖꯦꯟꯇꯤꯅꯥ ꯁꯥꯟꯅꯕ ꯂꯣꯏꯔꯦꯀꯣ
ꯁꯥꯟꯅꯗꯔꯤꯍꯦ ꯗꯦꯠ ꯐꯣꯔꯗ ꯁꯅꯒꯅꯤ
ꯍꯣꯏ ꯉꯁꯤ ꯃꯣꯔꯅꯤꯡ ꯁꯥꯟꯅꯩ ꯍꯥꯏꯕ ꯅꯠꯇ꯭ꯔꯥ
ꯖꯗꯦꯗ
ꯑ ꯀꯕꯣꯒꯅꯤꯅ
ꯑ ꯐꯗꯔꯃꯂꯗ
ꯎꯝ
ꯅꯣꯏꯒꯤ ꯁꯥꯇ꯭ꯔꯥꯁꯤꯡꯗꯤ ꯅꯪꯒꯤ ꯑꯉꯥꯡꯁꯤꯡꯗꯤ
ꯇ ꯍꯗ ꯅꯌꯦ ꯃꯣꯟ
ꯑꯣ ꯅꯪꯗꯤ ꯌꯥꯎꯗꯕ꯭ꯔꯥ ꯑꯗꯣ
ꯑꯩꯁꯨ ꯌꯥꯎꯋꯦ ꯅꯪ ꯀꯣꯜ ꯇꯧꯔꯛꯄꯒꯤ ꯃꯄꯥꯟ ꯊꯣꯛꯄꯅꯦꯍꯦ
ꯑꯣ
ꯑꯩꯗꯤ ꯃꯣꯏꯒ ꯑꯗꯨꯝ ꯂꯩꯃꯤꯟꯅꯕꯅꯦ
ꯃꯤ ꯃꯤꯔꯤ ꯂꯣꯏ ꯁꯨꯔꯈꯔꯝ
ꯆꯔꯤ ꯍ ꯆꯔꯤ ꯉꯁꯤ ꯈꯔ ꯂꯥꯛꯀꯅꯤ ꯑꯗꯨꯒ ꯃꯤ ꯈꯔꯅ ꯇ꯭ꯔꯤꯠꯃꯦꯟ ꯆꯠꯄꯀꯣ
ꯑꯣ
ꯎꯝ
ꯥꯟꯒꯦ ꯊꯕ ꯀꯕꯨ ꯈꯥꯎ ꯔꯥꯅꯤꯕ ꯀꯣ ꯑꯗꯨꯗꯤ
ꯍꯣꯏ ꯑꯩꯒꯤ ꯐ꯭ꯔꯤ ꯍꯥꯏꯕꯁꯦ ꯃꯣꯏ ꯁ꯭ꯀꯨꯜ ꯆꯠꯄ ꯀꯥꯟꯗꯨꯗꯀꯣ
ꯑꯥ
ꯑꯗꯨ ꯈꯛꯇ ꯐ꯭ꯔꯤ ꯂꯩꯌꯦ
ꯑ ꯂꯥꯏꯔꯦꯛꯒꯨꯝꯕꯁꯨ ꯅꯪꯅ ꯑꯗꯨꯝ ꯇꯝꯕ꯭ꯔꯥ
ꯍꯣꯏ ꯑꯩꯅ ꯇꯥꯛꯄꯅꯦ
ꯑꯣ ꯅꯣꯏ ꯍꯣꯁꯇꯦꯜꯗ ꯈ꯭ꯋꯥꯏꯗꯒꯤ ꯑꯉꯥꯡꯗꯣ ꯀ꯭ꯂꯥꯁ ꯀꯌꯥꯔ
ꯑꯗꯨꯅ ꯑꯉꯥꯡꯁꯦ ꯀ꯭ꯂꯥꯁ ꯀ꯭ꯂꯥꯁ ꯐꯥꯏꯚ ꯒꯤ ꯂꯩꯕꯅꯦꯕ ꯑꯗꯣ ꯃꯥꯗꯣ ꯅꯨꯕꯤꯗꯥꯒꯤ ꯀꯣꯆꯤꯡ ꯆꯠꯈ꯭ꯔꯦ ꯑꯗꯨꯒ ꯁꯤꯛꯁꯇꯒꯤꯦ ꯂꯩꯌꯦ ꯁꯤꯛꯁꯇ ꯅꯍꯥꯟ ꯊ ꯍꯥꯏꯔꯗꯤ ꯀ꯭ꯂꯥꯁ ꯋꯥꯟ ꯀ꯭ꯂꯥꯁ ꯇꯨ ꯂꯩꯌꯦ ꯍꯥꯏꯌꯦ
ꯑꯣ ꯅꯨꯄꯤ ꯈꯛꯇꯅꯤꯅ
ꯏꯄꯥ ꯑ
ꯑ ꯎꯝ ꯍꯧꯒꯠꯄꯗꯣ ꯑꯦꯁ ꯑꯩ ꯀꯟꯅ ꯍꯧꯒꯠꯂꯦꯗ
ꯉꯅꯤ
ꯇꯣꯡꯃꯒ ꯑꯔꯦ ꯇꯨꯝꯕ ꯃꯥꯂ
ꯎꯝ ꯐꯩꯌꯦ ꯑ
ꯍ ꯀꯔꯤꯒꯤ ꯊꯕꯛ ꯇꯧꯔꯒ ꯂꯩꯁꯤꯦꯔꯥ ꯈꯪꯗ꯭ꯔꯦꯗ ꯍꯟꯗꯛꯁꯦ
ꯑꯩ ꯉꯁꯤ ꯍꯧꯖꯤꯛꯗꯗ ꯊꯥꯒꯠꯄꯗꯣ
ꯑꯥ
ꯃꯁꯥꯅ ꯁꯨꯏꯅ ꯌꯥꯝ ꯐꯖꯩꯌꯦ ꯍꯥꯏꯌꯦ ꯆꯠꯅꯤꯡꯕ ꯃꯥꯒꯦ ꯃꯣꯏꯁꯨ
ꯆꯠꯅꯤꯡꯕ ꯃꯤ ꯌꯥꯝ ꯂꯩꯌꯦꯗ ꯑꯩꯈꯣꯏꯗꯁꯨ ꯃꯤ ꯑꯅꯤ ꯍꯣꯡꯕ꯭ꯔꯥ ꯍꯪꯔꯛꯑꯦ ꯑꯩꯉꯣꯟꯗꯁꯨ
ꯀ
ꯑꯥ
ꯌꯥꯝ ꯐꯖꯩꯌꯦ ꯑꯃꯨꯛ ꯆꯠꯁꯦ ꯍꯥꯏꯌꯦꯦ
ꯑꯥ
ꯑꯗꯨꯒ ꯅꯨꯄꯥ ꯑꯃ ꯑꯃ ꯍꯧꯖꯤꯛ ꯅꯣꯇꯤꯐꯤꯀꯦꯁꯟ ꯑꯩꯉꯣꯟꯗ ꯂꯥꯛꯄ ꯀꯔꯤ ꯍꯥꯏꯕ ꯭ꯕꯔ ꯍꯥꯏꯔꯒ ꯑꯣꯛ ꯃꯣ ꯑꯣꯛ ꯑꯣꯟꯈ꯭ꯔꯦ ꯅꯪ ꯍꯥꯏꯌꯦ
ꯎ ꯅꯪ ꯅꯪ ꯄꯩꯁꯥꯅ ꯅꯪ ꯄꯩꯁꯥꯅ ꯆꯥꯕꯒꯤ ꯑ ꯅꯁꯠ ꯄ꯭ꯔꯥꯛ ꯑꯥꯏ ꯀꯨꯁꯤꯅꯦ ꯑꯣ
ꯑꯣ ꯍꯥꯏꯗꯤ ꯃꯣꯏꯗꯣ ꯑꯩ ꯑꯩꯩꯅ ꯍꯥꯏ ꯁ꯭ꯀꯨꯜꯗꯗꯤ ꯅꯣꯏꯗꯦꯕ ꯑꯗꯨ ꯃꯇꯝꯗ ꯎꯔꯒ ꯃꯄꯥꯟꯗ ꯊꯕꯛ ꯇꯧꯕ ꯃꯤꯅꯦꯕ
ꯑꯣ
ꯉꯛꯄꯅꯦ ꯃꯥꯗꯣ
ꯎꯝ ꯉꯌꯣ ꯑꯩꯈꯣꯏ ꯒ꯭ꯔꯨꯞꯇ ꯁꯟꯁꯣꯏꯅ ꯊꯥꯔꯛꯄꯗ ꯎꯔꯕꯝꯅꯤꯅ
ꯀꯔꯝꯕ ꯀ꯭ꯔꯣꯝ ꯑꯩ ꯌꯥꯎꯗꯦ
ꯑꯣ ꯂꯦꯞ ꯆꯠꯈ꯭ꯔꯕ꯭ꯔꯣ ꯅꯪꯅ
ꯎꯝ ꯑꯩ ꯂ ꯆꯠꯄ
ꯑ ꯑꯩꯈꯣꯏ ꯀꯣꯂꯦꯖ ꯇꯝꯃꯤꯟꯅꯕ ꯅꯨꯄꯥ ꯑꯣꯏꯕ ꯃꯥꯜꯂꯦ ꯑꯗꯨ ꯅꯨꯄꯥꯗꯣ ꯎꯝ ꯑꯁꯤ ꯊꯕꯥꯛ ꯃꯄꯥꯟꯗ ꯊꯕꯥꯛ ꯇꯕ ꯆꯠꯄ ꯑꯗꯣ ꯌꯨꯝꯗꯒꯤ ꯇꯥꯔꯒ ꯁꯤꯔꯤꯌꯁ ꯇꯧꯋꯦ ꯍꯥꯏꯌꯦ
ꯑꯗꯣ ꯑꯩꯈꯣꯏ ꯀꯣꯂꯦꯖꯀꯤ ꯃꯤꯔꯥ ꯑꯗꯣ
ꯀꯣꯂꯦꯖꯀꯤ ꯃꯤꯅꯦ ꯍꯥꯏꯌꯦꯡ ꯍꯣꯏ
ꯀꯔꯝꯕ ꯕꯦꯠꯇ꯭ꯔꯣ ꯀꯣ
ꯑꯩꯈꯣꯏꯒ ꯆꯞ ꯃꯥꯟꯅꯩꯌꯦ
ꯄꯔꯤ ꯗꯤꯄꯥꯔꯠꯃꯦꯟ
ꯏꯪꯂꯤꯁ ꯑꯣꯏꯔꯝꯕ ꯌꯥꯏ
ꯁꯨꯏꯁꯥꯏꯠ ꯑꯦꯇꯦꯝꯅꯤ ꯅꯇꯕ꯭ꯔꯥ
ꯅꯠꯇꯕ ꯃꯥꯜꯂꯦ ꯍꯣꯏ ꯃꯥꯗꯣ ꯇꯥꯕꯗꯣ ꯅꯨꯡꯗꯥꯡꯗ ꯇꯥꯕꯅꯦ ꯍꯥꯏꯌꯦꯕ ꯑꯗꯣ ꯑꯌꯨꯛꯇꯒꯤ ꯈꯪꯂꯛꯄ ꯇꯥꯏ ꯍꯥꯏꯕꯗꯣ
ꯏꯔꯨ ꯉꯥꯎꯕꯒꯤꯔꯀꯣ
ꯌꯣꯔꯦ ꯈꯔ ꯊꯥꯛꯄ ꯃꯥꯜꯂꯦ ꯍꯥꯏꯌꯦ ꯍꯣꯏ ꯍꯪꯕ ꯃꯇꯥꯡꯗ
ꯎ
ꯉꯍꯥꯎꯕꯒꯤ ꯇꯥꯕ ꯑꯣꯏꯔꯕꯝꯅꯦꯕ ꯍꯣꯏ ꯌꯥꯝ ꯅꯨꯡꯁꯤꯔꯁꯨ ꯑꯗꯨꯃꯥꯏꯅ ꯍꯥꯏꯔꯗꯤ ꯇꯂꯦ
ꯑꯣ ꯍꯣꯏ ꯅꯔꯝꯒꯅꯤꯁ
ꯎꯝ
ꯅꯣꯏ ꯅꯃ ꯅꯅꯨꯡ ꯀꯣ ꯀꯥ ꯍꯩꯔꯝꯒꯅꯤꯃ
ꯌꯥꯝ ꯁꯤꯦꯔꯤꯌꯁ ꯑꯣꯏꯈ꯭ꯔꯦ ꯍꯥꯏꯌꯦ
ꯑꯗꯨꯗꯤ ꯃꯅꯨꯡꯗꯣ ꯐ꯭ꯔꯦꯛꯆꯔ ꯌꯥꯝꯃꯅꯦ ꯃꯥꯒꯤ ꯔꯤꯞꯀꯦꯁꯀꯨꯝꯕꯗ ꯐ꯭ꯔꯦꯛꯆꯔ ꯑꯣꯏꯔꯗꯤ ꯃꯅꯨꯡꯒꯤ ꯑꯣꯔꯒꯟꯁꯨ ꯁꯣꯛ ꯀꯅꯤꯅ
ꯗꯣꯉ ꯑꯣꯔ ꯑꯗꯨꯝ ꯃꯥꯒꯤ ꯃꯁꯥꯗꯣ ꯀꯟꯇ꯭ꯔꯣꯜ ꯇꯧꯕꯁꯨ ꯍꯩꯇꯦꯅ ꯑꯃꯨꯛ ꯉꯗꯗꯤ ꯉꯎꯗ꯭ꯔꯗꯤ ꯐꯔꯤꯅ
ꯑꯥ
ꯑꯣ ꯑꯣꯏꯁꯨ ꯂꯥꯛꯏꯕ ꯃꯤ ꯅꯠꯇꯕ ꯃꯥꯜꯂꯦ ꯃꯃꯥ ꯈꯛꯇ ꯂꯩꯕ ꯨꯝ ꯍꯥꯏꯌꯦ ꯒ꯭ꯔꯨꯞꯇ
ꯑꯣ ꯑ ꯇꯜꯦ ꯁꯥꯎꯅꯤꯡꯉꯦ
ꯑꯗꯨꯗ ꯃꯅꯦ ꯑꯦ ꯉꯥꯎꯔꯒ ꯑꯗꯨꯃꯥꯏꯅ ꯇꯧꯕꯅꯦ ꯑꯁ ꯑ
ꯑꯩꯗꯤ ꯀꯩꯅꯣ ꯑꯩꯒꯤ ꯑꯟꯇꯤꯒꯤ ꯏꯁꯇꯦꯇꯁꯇꯣ ꯎꯕꯒꯤꯅꯦ ꯎ
ꯏꯕꯨꯡꯗꯤ ꯌꯥꯝ ꯋꯥꯈꯥꯎ ꯋꯥꯔꯝꯅꯤ ꯃꯃꯥ ꯑꯩꯈꯣꯏꯗꯣ
ꯎꯝ
ꯅꯣꯏ ꯍꯣꯁꯇꯦꯜꯦꯜꯁꯨ ꯑꯗꯨꯝ ꯗꯥꯎ ꯆꯥꯕ꯭ꯔꯅꯦ
ꯍꯣꯏ ꯆꯗ ꯑꯗꯨ ꯑꯩꯈꯣꯏꯗꯤ ꯗꯥꯜ ꯆꯥꯔꯗꯤ ꯐ꯭ꯔꯥꯏ ꯆꯞ ꯆꯥꯅ ꯇꯧꯕꯀꯣ ꯐ꯭ꯔꯥꯏꯒ ꯆꯠꯅꯤ ꯄꯤꯕ ꯐ꯭ꯔꯥꯏꯁꯦ ꯑꯂꯨꯒ ꯇ꯭ꯔꯤꯂꯥꯒꯨꯝꯕ ꯑꯗꯨ ꯄꯤꯕ ꯑꯗꯨꯒ ꯍꯧꯖꯤꯛꯅ ꯄꯥꯄꯠ ꯄꯤꯒꯦ ꯍꯥꯏꯌꯦ ꯄꯥꯄꯔꯠ ꯀꯔꯤ ꯆꯥꯛꯄꯣ ꯈꯪꯗꯦ ꯀꯥꯡꯁꯣꯏꯔ
ꯀꯍꯥꯎꯒꯨꯝꯕ ꯑꯗꯨꯝ ꯈꯔ ꯍꯥꯎꯕ ꯂꯥꯏꯔꯗꯤ ꯑꯗꯨꯝ ꯆꯪꯕꯅꯤꯔ
ꯍꯣꯏ ꯑꯩꯁꯨ ꯌꯥꯝ ꯍꯥꯎꯋꯦꯗ ꯌꯨꯝꯗ ꯊꯣꯡꯕꯒ ꯈꯛ ꯆꯞ ꯃꯥꯟꯅꯕꯅꯦ
ꯆꯥꯛꯇ ꯍꯥꯎꯗ꯭ꯔꯗꯤ ꯑꯁ ꯑꯩꯗꯤ ꯆꯥꯕ ꯇꯜꯂꯦ ꯏꯟꯁꯥꯡ ꯍꯥꯎꯗ꯭ꯔꯁꯨ ꯆꯥꯛ ꯈꯔ ꯍꯥꯎꯔꯒ ꯑꯗꯨꯝ ꯆꯪꯉꯦꯕ
ꯎꯝ
ꯈ꯭ꯔꯦ ꯑꯃꯨ ꯍ ꯅꯅꯥꯎꯕ ꯍꯥꯎꯈ꯭ꯔꯦꯅꯨꯡꯁꯤ
ꯍꯝ ꯀꯣ
ꯃꯌꯥꯝꯅ ꯌꯥꯏ ꯆꯠꯊꯣꯛꯈ꯭ꯔꯦ ꯍ
ꯇꯝꯕꯤꯈꯔꯦ ꯇꯝꯕꯤꯈꯔꯦ
ꯑꯦ ꯑ ꯆ ꯊꯕꯠꯇ ꯀꯌꯥ ꯀꯅꯤ
ꯈ꯭ꯔꯤꯁꯃꯥꯁ ꯑꯃꯨꯛ ꯂꯥꯛꯈ꯭ꯔꯅꯤ
ꯍ ꯁꯦꯞꯇꯦꯝꯕꯔ ꯑꯣꯛꯇꯣꯕꯔ ꯊꯣꯛꯈ꯭ꯔꯕꯤ ꯈ꯭ꯔꯤꯁꯃꯥꯁ ꯐꯤ ꯑꯗꯨꯝ ꯏꯛꯁꯇ ꯂꯈꯔꯦꯕ
ꯍꯣꯏ ꯍꯗꯛꯇꯤ ꯌꯨꯝꯗ ꯆꯥꯛꯠꯀꯅꯤ ꯍꯥꯏꯁꯨ ꯆꯞ ꯆꯥꯅ ꯁꯦꯂꯦꯕ꯭ꯔꯦꯠ ꯇꯧꯔꯒ ꯑꯗꯨꯒ ꯃꯄꯥꯟꯗ ꯄꯥꯏꯈ ꯐꯅꯤ
ꯁꯤꯗ ꯂꯥꯏꯕ꯭ꯔꯅ ꯀꯥꯟꯅꯗ꯭ꯔꯦꯗ ꯑꯩꯈꯣꯏꯒꯤ
ꯍꯣꯏ
ꯄꯥꯟꯗ ꯃꯤꯒꯤ ꯂꯥꯏꯐ ꯏꯁꯇꯥꯏꯜꯗꯣ ꯈꯔ ꯌꯦꯡꯉꯒ ꯑꯩꯈꯣꯏꯁꯨ ꯑꯥꯅꯥꯎꯕ ꯇꯝꯗ꯭ꯔꯗꯤ ꯌꯥꯗꯔꯦ
ꯑ
ꯍꯔꯗꯤ ꯑꯁ ꯂꯣꯏꯔꯦ ꯑꯩꯈꯣꯏꯗꯣ ꯉꯔꯥꯡꯗ ꯎꯠꯁꯣꯏ ꯆꯥꯏꯌꯦ
ꯑꯣ ꯑꯁꯗꯤ ꯑ ꯅꯃꯥꯟꯅꯕꯤꯗꯅ ꯄꯨꯔꯄ꯭ꯔꯣ
ꯑꯣ ꯃꯥꯒꯤ ꯃꯃꯥꯅ ꯌꯨꯝꯗꯒꯤ ꯄꯨꯕ ꯃꯥꯜꯂꯦ ꯕꯖꯥꯔ ꯆꯠꯄꯅꯦꯕ ꯃꯥꯗꯣ
ꯍ ꯃꯊꯟꯇ ꯆꯠꯈꯤꯕ
ꯎꯝ ꯑꯁ ꯑꯩ ꯟꯗꯥꯥꯎꯗ ꯂꯥꯏꯕ ꯃꯇꯝꯗꯨꯅ ꯃꯥꯁꯨ ꯂꯥꯛꯇꯦꯗ ꯃꯃꯥ ꯎꯅꯤꯉꯥꯏ ꯑꯣ ꯊꯗ ꯂꯄꯅꯦ ꯋꯥ
ꯑꯣ ꯑꯣ
ꯌꯥꯝꯆꯥꯈ ꯔꯥꯡꯒ ꯑꯁ ꯃꯥ ꯃꯥꯅ ꯎꯁꯥꯏ ꯃꯔꯛ ꯃꯔꯛꯇ ꯄꯨꯔꯛꯄꯒꯤ ꯆꯥꯕ ꯐꯪꯗꯅꯤꯅ ꯑꯩꯈꯣꯏ ꯌꯨꯝꯒꯤꯗꯤ ꯊꯔꯛꯇꯗꯝꯅꯁꯦ
ꯑꯣꯇꯁꯨ ꯊꯣꯡꯑꯣꯅ
ꯀꯔꯤꯁꯨ ꯐꯖꯅ ꯆꯠꯇꯕꯅꯤꯅ
ꯑ ꯎꯇꯤꯒꯃꯗ ꯊꯣꯡꯉꯒ ꯆ
ꯑꯁꯔꯨꯄꯗꯤ ꯑꯔ ꯆꯝꯊ ꯔꯍꯥ
ꯎꯝ
ꯑꯩꯈꯣꯏꯒꯤꯗꯣ ꯑꯩꯈꯣꯏꯅ ꯍꯥꯞꯄ ꯌꯨꯝꯗ ꯍꯥꯞꯄꯁꯤꯡꯗꯣ ꯂꯣꯏ ꯍꯥꯞꯄ꯭ꯔꯒ
ꯎꯝ
ꯆꯝꯊꯣꯡꯅꯍꯋꯦ ꯑꯇꯤꯁ ꯑꯇꯤꯁ ꯍ ꯌꯨꯝ ꯉꯥꯛꯇꯗꯤ ꯍꯥꯎꯋꯦ ꯍꯥꯟꯅ ꯆꯥꯕ ꯃꯇꯝꯗꯗꯤ ꯑꯗꯨꯝ ꯍꯥꯎꯋꯦꯅ
ꯍ ꯋꯥꯟꯁꯅ ꯕ꯭ꯂꯨ ꯃꯨꯟꯗ ꯆꯥꯕ ꯎꯇꯤꯗꯤ
ꯎꯝ
ꯌꯥꯠꯇ꯭ꯔꯥꯗꯍꯒ
ꯎꯁꯣꯏꯗꯤ ꯑꯁ ꯑꯗꯨꯝ ꯊꯣꯡꯉꯈꯣꯏꯅ ꯌꯨꯝꯗ ꯊꯣꯡꯕꯗꯣ ꯌꯥꯝ ꯍꯥꯎꯋꯦ ꯑꯀꯣꯟꯅꯤ ꯍꯥꯞꯂꯒ ꯃꯨꯕꯗꯣ ꯑꯗꯨꯅ ꯑꯩꯈꯣꯏꯒꯤ ꯑꯣꯛꯒꯤ ꯊꯥꯎꯗꯁꯨ ꯍꯥꯞꯄꯁꯨ ꯑꯗꯨꯝ ꯍꯥꯎꯋꯦꯗ
ꯑꯣꯝ ꯎꯝ
ꯅꯣꯏꯗꯣ ꯏꯁꯇꯗꯤ ꯑꯥꯋꯥꯔꯁꯇꯣ ꯄꯨꯡ ꯀꯌꯥ ꯐꯥꯎꯔꯥ
ꯅꯨꯡꯗꯥꯡꯒꯤ ꯄꯨꯡ ꯁꯤꯛꯁ ꯑ ꯁꯦꯕꯦꯟꯗꯗꯒꯤ ꯅꯜꯀ
ꯑꯌꯨꯛꯀꯤ
ꯑꯌꯨꯛꯅ ꯁꯤꯛꯁ ꯊꯥꯔꯇꯤ ꯇꯨ ꯁꯚꯦꯟ ꯊꯥꯔꯇꯤ
ꯑ ꯃ ꯀꯅꯤꯅ ꯀꯨꯜꯗꯔꯦꯅ ꯑꯣꯦ
ꯍꯣꯏ ꯆꯥꯛ ꯆꯥꯕ ꯃꯇꯝ ꯌꯧꯔꯅꯤ
ꯎꯝ
ꯎ
ꯑꯁ ꯍꯣꯁꯇꯦꯜꯗ ꯂꯩꯕꯅ ꯑꯩꯈꯣꯏꯒꯤ ꯏꯁꯥꯗꯤ ꯐꯥꯔꯤꯉꯩꯗ ꯑꯉꯥꯡꯁꯤꯡ ꯑꯗꯨꯝ ꯐꯖꯅ ꯇꯨꯝꯒꯅꯤ ꯍꯧꯒꯠꯄꯁꯨ ꯃꯇꯝ ꯅꯥꯏꯌꯦꯦ ꯆꯥꯛ ꯆꯥꯕꯁꯨ ꯃꯇꯝ ꯅꯥꯏꯌꯦ ꯑꯗꯨꯒꯤ
ꯑꯗꯨꯒꯨꯡꯂꯕ
ꯑꯥ ꯍꯣꯏꯗꯤ ꯆꯥꯛ ꯆꯥꯔꯁꯨ ꯅꯨꯡꯇꯤꯗꯤ ꯑꯗꯨꯝ ꯇꯣꯉꯥꯟꯅ ꯆꯥꯏ ꯑꯩꯅ ꯃꯛ ꯇꯪꯒꯥꯟꯅ ꯆꯥꯏꯑ ꯃꯔꯛꯇ ꯌꯥꯝ ꯊꯦꯡꯅ ꯆꯥꯏꯑ
ꯍꯣꯏ
ꯐꯇ ꯂꯩꯕꯅ ꯐꯥꯔ ꯄꯥꯏ
ꯎꯝ